ꯑ
ꯇꯥꯕ꯭ꯔꯣ
ꯇꯥꯕ꯭ꯔꯣ
ꯇꯥꯏꯌꯦ ꯇꯥꯏꯌꯦ ꯇꯥꯔꯕ
ꯇꯔ ꯀꯔꯤꯅꯣ ꯍꯥꯏꯕꯅꯤꯗ ꯑꯩꯉꯣꯟꯗ ꯑꯃꯨꯛ ꯇꯧꯔꯛꯑꯒꯦ ꯇꯧꯔꯛꯑꯒꯦ ꯇꯧꯔꯛꯑꯒꯦ ꯑꯃꯨꯛ ꯑꯗꯩꯗꯤ ꯑꯃꯨꯛ ꯊꯣꯛꯂꯛꯑꯦ ꯑ ꯇꯧꯔꯑꯣ ꯇꯧꯔꯑꯣ ꯑꯃꯨꯛ ꯃꯤ ꯑꯃꯨꯛ ꯇꯧꯔꯛꯑꯦ ꯇꯧꯔꯛꯑꯦ ꯀꯔꯤꯅꯣ ꯍꯥꯏꯕꯅꯤꯗꯤ ꯑꯩꯅ ꯍꯥꯏꯕꯁ ꯉꯥꯏꯍꯥꯛ ꯉꯥꯏꯍꯥꯛ ꯉꯥꯏꯔꯒ ꯇꯧꯔꯛꯑꯒꯦꯗ ꯍꯥꯏꯅꯕ ꯌꯥꯗꯕ꯭ꯔꯥ ꯍꯥꯏꯕ ꯑꯩꯈꯣꯏ ꯑꯍꯨꯝꯗ ꯄꯨꯂꯞ ꯇꯧꯔꯛꯑꯒꯦꯅ ꯍꯥꯏꯔ ꯍꯥꯏꫪꯕ ꯅꯪꯁꯦ
ꯊꯥꯗꯦ ꯊꯥꯗꯦ ꯀꯥꯏ ꯇꯧꯔꯒꯦ ꯇ
ꯎꯝ ꯇꯧꯔꯛꯑꯒꯦ ꯇꯧꯔꯛꯑꯣ ꯍꯥꯏꯔꯦ ꯀꯥꯈꯠꯂꯦ ꯑꯗꯩ ꯁꯣ ꯇꯧꯔꯛꯀꯦ ꯍꯥꯏꯃꯣꯥꯏ ꯀꯔꯤꯅꯣ ꯍꯥꯏꯕꯅꯤꯅ ꯅꯪ ꯇꯧꯔꯤꯁꯦ
ꯑꯣ ꯑꯩꯅ ꯇꯧꯔꯒꯦ ꯊꯥꯔꯒ ꯕꯤꯁꯣꯅ ꯑꯃꯨꯛ ꯇꯧꯔꯒꯦ ꯍꯥꯏꯒꯗ꯭ꯔꯣ ꯑꯩꯕꯣ ꯑꯩꯃ ꯌꯥꯔ
ꯈꯤꯇꯪ ꯄꯤꯂ꯭ꯏꯁ ꯉꯥꯁꯥꯏꯒꯤꯗꯣ ꯍꯪꯉꯕꯣ?
ꯈꯪ
ꯌꯥꯏꯌꯦ ꯌꯥꯏꯌꯦ ꯑꯗꯨꯕꯨꯗꯤ
ꯌꯥꯕꯗꯣ ꯑꯩꯈꯣꯏꯅ ꯃꯨꯛ ꯑꯥ ꯃꯉꯣꯟꯗ ꯑꯩꯈꯣꯏꯒꯤ ꯅꯝꯕꯔꯗꯣ ꯑꯃꯨꯛ ꯊꯥꯅꯈꯤꯗꯣꯏꯔꯥꯕ?
ꯊꯥꯅꯗꯣꯏꯅꯦ ꯊꯥꯅꯕ ꯍꯥꯏꯗꯤ ꯃꯣꯏ ꯑꯗꯩ ꯍꯞꯄꯛꯇꯕ꯫ ꯑꯣ ꯃꯣꯏ ꯑꯗꯩꯒꯤ ꯀꯩꯅꯣ ꯃꯥꯒꯤ ꯇꯥꯛꯁ ꯍꯥꯏꯗꯤ ꯄꯤꯔꯛꯇꯣꯏꯅꯦꯕ꯫ ꯑꯗꯨ ꯌꯥꯎꯗ꯭ꯔꯦꯠ ꯗꯤ ꯌꯥꯗꯦ ꯑꯗꯨꯝ ꯃꯈꯣꯏꯅ ꯀꯩꯅꯣ ꯇꯧꯗꯣꯏꯕꯗꯤ ꯂꯣꯏꯅ ꯃꯥꯒꯤ ꯀꯩꯅꯣ ꯃꯌꯥꯝꯗꯣ ꯀꯝꯄ꯭ꯂꯤꯠ ꯇꯧꯕꯗꯤ ꯌꯥꯔꯦꯕ ꯑꯗꯣ ꯃꯥꯒꯤ ꯀꯝꯄ꯭ꯂꯤꯠ ꯈꯛꯇꯪ ꯇꯧꯔꯒ ꯑꯈꯣꯏꯅ ꯇꯧꯔꯣ ꯑꯣꯞ ꯈꯛꯇꯪꯗꯤ ꯌꯥꯔꯅꯦꯕ ꯑꯗꯨꯒ ꯃꯥꯅ ꯑꯃꯨꯛ ꯃꯥꯒꯤ ꯀꯩꯅꯣꯗꯣ ꯀꯝꯄ꯭ꯂꯤꯠ ꯑꯣꯏꯒꯦ ꯍꯥꯏ ꯇꯥꯔꯒꯗꯤ
ꯑꯥ ꯑꯗꯨ ꯀꯩꯒꯨꯝꯕ ꯃꯥꯏ ꯐꯣꯟ ꯃꯥꯏ ꯐꯣꯟ ꯅꯝꯕꯔꯗꯣ ꯃꯥꯒꯤ ꯑꯣꯛꯄ ꯈꯛꯇꯪ ꯑꯣꯏꯖꯩ ꯒꯦ ꯑꯩꯒꯤ ꯑꯥ ꯃꯤꯉꯣꯟꯗ ꯇꯧꯖꯔꯣꯏꯒꯦ ꯑꯩꯒꯤ ꯗꯤꯌꯥꯅ ꯇꯧꯔꯛꯄꯗꯨ ꯈꯛ ꯑꯥꯗꯨꯏꯗꯤ ꯃꯣꯏ ꯍꯥꯏꯗ꯭ꯔꯁꯨ ꯌꯥꯔꯦꯕꯀꯣ?
ꯃꯣꯏꯗꯥ ꯍꯥꯏꯗ꯭ꯔꯁꯨ ꯌꯥꯔꯦ ꯑꯗꯣ ꯅꯪ ꯅꯝꯕꯔꯗꯣ ꯑꯗꯨꯝ ꯅꯪꯅ ꯎꯝ ꯇꯧꯖꯥꯔꯒꯅ ꯅꯪꯒꯤ ꯄ꯭ꯔꯣꯁꯦꯁ ꯃꯌꯥꯝꯗꯣ ꯍꯥꯏꯕꯤꯔꯝꯃꯣꯏ ꯇꯧꯍꯜꯂ ꯂꯣꯏꯔꯦ ꯍꯥꯞꯍꯜꯂꯒ ꯑꯗꯨ ꯍꯣꯏ ꯑꯗꯨꯃꯥꯏꯅ ꯇꯧꯔꯒꯦ ꯇꯧꯕꯅꯤ ꯍꯥꯏ ꯏꯅꯕꯕꯨ ꯍꯥꯏ ꯀꯩꯕꯨ ꯊꯥꯒ꯭ꯔꯦ ꯃꯉꯣꯟꯗ꯫ ꯏꯃꯥꯅꯣ ꯑꯩꯈꯣꯏ ꯌꯦꯡꯕꯇꯪ ꯇꯧꯒꯦꯁꯨ ꯌꯥꯏ ꯑꯗꯣ ꯀꯩꯅꯣ ꯇꯧꯒꯦꯁꯨ ꯌꯥꯅꯕ ꯑꯗꯨꯝ ꯍꯥꯏꯕꯨꯗꯤ ꯍꯥꯏꯈ꯭ꯔꯕꯅꯤ ꯑꯗꯨꯝ ꯌꯥꯔ ꯀꯟꯗꯥ ꯍꯥꯏꯔꯛ ꯑꯒꯦꯅ ꯍꯥꯏꯕ
ꯑꯥꯗꯨꯒꯅꯦꯝ ꯃꯣꯏ ꯃꯔꯤꯔꯛꯇ ꯍꯦꯟꯕ ꯌꯥꯗꯦꯗꯨꯗꯤ ꯍꯪ ꯍꯧꯕ꯭ꯔ ꯅꯪ ꯍꯪ ꯍꯧꯗꯕ꯭ꯔ? ꯑꯥ
ꯍꯣꯏ ꯑꯗꯨꯅꯦ ꯃꯥ ꯍꯥꯏꯁꯦ ꯃꯔꯤꯔꯛꯁꯨ ꯑꯩꯁꯨ ꯒ꯭ꯌꯥꯟ ꯇꯥꯗꯦ, ꯃꯔꯤꯔꯛ ꯍꯥꯏꯁꯦ ꯃꯔꯤꯔꯛ ꯄꯨꯗꯤ ꯍꯥꯏ ꯑꯗꯣ ꯃꯥꯒꯤ ꯍꯥꯌꯦꯡ ꯄꯨꯂꯞ ꯀꯨꯟꯊ꯭ꯔꯥꯃꯨꯛ ꯀꯤꯗ ꯃꯔꯤꯔꯛ ꯀꯛꯇꯪ ꯑꯣꯏꯗꯣꯏꯔꯥ ꯅꯠꯇ꯭ꯔꯒ ꯃꯉꯥꯗꯨꯗ ꯃꯔꯤꯔꯛ ꯑꯣꯏꯗꯣꯏꯔꯥ ꯑꯗꯨꯁꯨ ꯀꯟꯐꯥꯝ ꯇꯥꯔꯣ ꯈꯣꯠꯂꯣꯗꯣ ꯍꯥꯏꯈꯤꯕꯅꯦ꯫ ꯒ꯭ꯌꯥꯟ ꯇꯥꯕ꯭ꯔ ꯑꯩ ꯍꯥꯏꯕꯗꯤ?
ꯇꯥꯔꯦ ꯇꯥꯔꯦ ꯑꯗꯨꯗꯤꯅꯦ ꯑꯩꯅ ꯈꯟꯕꯗ ꯃꯣꯏꯗꯣ ꯀꯨꯟꯊ꯭ꯔꯥꯗ ꯃꯥꯜꯂꯦꯉꯣ ꯃꯔꯤꯁꯤꯗ ꯀꯨꯟꯊ꯭ꯔꯥꯗ ꯍꯥꯏꯕꯗꯤꯅꯦ ꯍꯟꯗꯛ ꯃꯉꯥꯁꯤꯗ ꯑꯈꯣꯏꯅ ꯃꯔꯤꯔꯛ ꯅꯪꯒ ꯁꯥꯟꯅꯒ꯭ꯔꯦꯗꯅ ꯑꯗꯨꯗꯤ ꯁꯥꯟꯅꯕꯗꯤ ꯌꯥꯔꯔꯣꯏꯕ ꯒ꯭ꯌꯥꯟ ꯇꯥꯔꯕ ꯑꯥ ꯄꯨꯟꯅ ꯃꯣꯏꯒꯤ ꯄ꯭ꯔꯣꯖꯦꯛꯁꯦ ꯀꯨꯟꯊ꯭ꯔꯥꯅꯦꯕꯨ ꯍꯥꯏꯔꯁꯦꯕ ꯀꯨꯟꯊ꯭ꯔꯥꯁꯤꯗ ꯃꯤ ꯑꯃꯗ ꯃꯔꯤꯔꯛ ꯑꯥ ꯃꯔꯤꯔꯛꯇꯤ ꯍꯟꯖꯤꯟꯕ ꯌꯥꯅꯤ ꯍꯥꯏꯕ ꯑꯗꯩ ꯍꯦꯟꯕ ꯌꯥꯔꯣꯏ ꯍꯥꯏꯕ ꯑꯣꯏꯗꯣꯏꯅꯤ ꯑꯗꯨꯗꯤ ꯑꯩꯈꯣꯏꯗꯤ ꯀꯃꯥꯏ ꯁꯥꯟꯅꯗꯣꯏꯕ ꯀꯅꯥ ꯀꯅꯥꯥ ꯇꯦꯄꯤꯛꯁꯤꯕꯣ
ꯑꯗꯨꯅꯦ ꯃꯤ ꯍꯥꯞꯄꯗꯣ ꯑꯃꯨꯛ ꯀꯩꯅꯣ ꯇꯧꯋꯤꯅꯦ ꯑꯗꯨ ꯅꯪꯅ ꯈꯪꯕ ꯂꯩꯔꯗꯤ ꯗꯁ ꯀꯣꯛꯄ ꯈꯛꯇꯪ ꯌꯥꯅꯕ ꯑꯗꯨꯝ ꯑꯗꯨꯃꯥꯏ ꯈꯇꯪ ꯁꯤ ꯈꯛꯇꯪ ꯇꯧꯕꯤꯔꯣ ꯍꯥꯏꯔꯒ ꯍꯥꯞꯇꯥꯕ ꯎꯄꯥꯏ ꯂꯩꯇꯦ ꯑꯗꯨꯗꯤ ꯑꯗꯨꯒ ꯐꯣꯟ ꯅꯝꯕꯔꯁꯨ ꯑꯅꯤꯗꯣ ꯍꯥꯞꯄ ꯌꯥꯕ꯭ꯔꯥ ꯍꯪꯕꯅꯦꯕ ꯌꯥꯗꯦꯌꯦ ꯍꯥꯏꯗꯤ ꯂꯩꯗꯅ ꯑꯩ ꯑꯩ ꯑꯩꯒꯤ ꯁꯤꯟꯗ ꯍꯥꯞꯇꯕ ꯑꯩꯒꯤ ꯐꯣꯟꯗ ꯍꯥꯞꯇꯕ ꯁꯤꯝꯗꯣ ꯌꯥꯗꯦ ꯍꯥꯏꯕ ꯍꯥꯏꯗꯤ ꯋꯥꯏꯕ ꯆꯤꯡꯗꯣꯏꯅꯤ ꯑꯗꯨ ꯍꯥꯏꯗꯤ ꯁꯝꯅ ꯍꯥꯏꯔ ꯅꯪ ꯅꯣꯏꯃꯥ ꯍꯣꯏ ꯅꯝꯕꯔ ꯍꯥꯞꯅꯤꯡꯉꯦ ꯍꯥꯏ ꯇꯔꯁꯨꯀꯣ ꯑꯗꯣ ꯅꯪ ꯐꯣꯟꯗ ꯍꯥꯞꯇꯕꯅꯤꯅꯅꯦ ꯑꯩ ꯑꯦꯀꯥꯎꯟꯅꯤ ꯑꯣꯏꯕꯅꯤꯅ ꯍꯥꯟꯅꯗꯤ ꯌꯥꯔꯝꯃꯦ ꯍꯥꯏꯕꯀꯣ ꯍꯨꯖꯤꯛꯇꯤ ꯌꯥꯗ꯭ꯔꯦ
ꯈꯪꯗꯦꯗ ꯇꯧꯔꯤꯁꯦ
ꯌꯥꯝ ꯂꯨ
ꯌꯥꯝꯗꯦ ꯂꯨꯗꯤ ꯂꯨꯏ ꯑꯗꯨꯅꯦ ꯐꯠ ꯍꯥꯏꯔꯒꯗꯤ ꯏꯁ ꯐꯣꯟ ꯃꯤ ꯑꯃꯗ ꯐꯣꯟ ꯋꯥꯔꯤ ꯁꯥꯟꯅꯔꯒ ꯃꯤꯅꯤꯠ ꯇꯔꯥ ꯁꯥꯟꯅꯔꯒ ꯂꯨꯄꯥ ꯆꯥꯝ ꯍꯪ ꯄꯣꯛꯒꯦꯀꯣ ꯍꯥꯏꯗ꯭ꯔꯣ ꯑꯩꯅ ꯍꯪꯉꯨ ꯍꯪꯉꯨꯗꯦ ꯍꯥꯏꯕꯅꯦ ꯕꯤꯁꯣꯗ ꯁꯣꯏꯗꯅ ꯂꯩꯔꯝꯒꯅꯤ ꯃꯤꯒꯤ ꯒꯤ ꯅꯤꯌꯣꯝ ꯍꯥꯏꯕ ꯑꯃ ꯅ ꯅꯠꯇ꯭ꯔꯒꯁꯨ ꯀꯩ ꯍꯥꯏꯅꯤ ꯁꯨꯃꯥꯏꯅ ꯈꯨꯗꯣꯡ ꯆꯥꯗꯕ ꯃꯄꯥ ꯌꯥꯎꯕ ꯁꯣꯏꯗꯅ ꯂꯩꯔꯝꯒꯅꯤ ꯀꯩꯗꯧꯅꯨꯡꯗ ꯑꯗꯨꯃꯥꯏꯅ ꯏꯔꯥꯏ ꯂꯥꯏꯅ ꯐꯪꯉꯣꯏ ꯍꯥꯏꯕꯅꯤ ꯑꯁ ꯀꯔꯤꯕꯨ ꯂꯩꯔꯨꯗꯣꯏꯅꯣꯗ ꯒ ꯍꯥꯏꯁꯥꯗ
ꯍꯣꯏ ꯑꯗꯨꯅꯦ ꯃꯤ ꯑꯇꯣꯞꯄ ꯑꯃ ꯍꯦꯛꯇ ꯇꯧꯕ ꯌꯥꯕ ꯑꯣꯏꯗ ꯑꯐꯕꯀꯣ ꯑꯗꯨꯁꯨ ꯌꯥꯔꯝꯗ꯭ꯔꯦ ꯑꯗꯒꯤ
ꯑꯗ ꯑꯗꯨ ꯃꯊꯛꯇꯨꯗ ꯉꯁꯥꯏ ꯑꯩꯅ ꯍꯥꯏꯗꯣ ꯍꯥꯏꯗꯤ ꯎꯝ ꯃꯤ ꯑꯇꯣꯞꯄꯗ ꯌꯥꯗꯕꯩ ꯃꯊꯛꯇꯨꯗꯁꯨ ꯉꯁꯥꯏꯒꯤ ꯈꯪꯗꯦꯗ ꯑꯗꯨꯝ ꯍꯧꯗꯤ ꯑꯗꯨꯗꯤ ꯑꯩꯈꯣꯏꯗꯤ ꯉꯁꯥꯏ ꯑꯩꯅ ꯍꯥꯏꯗꯣ ꯈꯪꯅꯕꯗꯤ ꯑꯃꯨꯛ ꯅꯠꯇꯕꯃꯤꯅ ꯒ꯭ꯔꯨꯞꯇꯨꯗꯗꯤ ꯑꯈꯣꯏ ꯑꯃ ꯀꯅꯥ ꯇꯧꯔꯨꯗꯣꯔꯤ ꯅꯠꯇ꯭ꯔꯥ
ꯋꯥꯏꯁꯨ ꯊꯣꯛꯑꯣꯏꯌꯦ ꯁꯥꯕꯗ
ꯋꯥꯔꯤꯗꯤ ꯊꯣꯛꯑꯦ ꯑꯗꯨꯅꯤ ꯅꯗꯦ ꯑꯩꯅ ꯀꯩꯅꯣꯝꯃ ꯍꯥꯏꯅꯤꯡꯉꯦ ꯍꯥꯏꯔꯁꯨ ꯀꯣ ꯍꯥꯏꯕꯗꯨ ꯅꯨꯡꯉꯥꯏꯇꯦꯗꯅ ꯃꯁꯛ ꯈꯪꯗꯝꯃꯤꯗꯗꯤ
ꯍꯣꯏ ꯋꯥꯁꯨ ꯊꯣꯛꯑꯣꯏ ꯇꯧꯔꯣꯏ ꯑꯗꯨꯅꯤ꯫ ꯀꯅꯥꯕꯨ? ꯒꯌ꯭ꯥꯟ ꯒ ꯇꯥꯗꯦ ꯑꯩꯁꯨ ꯀꯣꯛꯀ ꯉꯥꯎꯏ꯫ ꯃꯥꯥꯏ ꯀꯩꯅꯣꯁꯨ ꯉꯝꯃꯣꯏ ꯅꯪ ꯅꯪꯒ ꯁꯥꯟꯅꯔꯦ ꯈꯜꯂꯣ ꯅꯪꯒ ꯃꯔꯤ ꯕꯤꯁꯣꯒ ꯃꯔꯤ ꯅꯤꯄꯥꯜ ꯂꯩ ꯅꯤꯄꯥꯜ ꯂꯩꯔꯦ꯫
ꯆꯠ ꯑꯅꯤꯔꯛꯇꯤ ꯁꯨꯔꯦ ꯑꯩꯗꯤ꯫ ꯑꯃꯅ ꯌꯥꯖꯈꯤꯗꯕ ꯋꯥꯅꯦ꯫
ꯑꯗꯨꯕꯨꯗꯤ ꯀꯥꯎꯟ ꯇꯧꯗꯕꯅꯤ ꯌꯥꯅꯤꯗ꯫
ꯍꯣꯏ ꯑꯗꯨꯕꯨꯗꯤ ꯅꯠꯇꯦ ꯉꯁꯥꯏꯒꯤꯗꯨ ꯉꯁꯥꯏ ꯉꯁꯥꯏꯒꯤ ꯁꯝꯖꯤꯟꯈꯤꯕꯗꯨꯣ ꯉꯁꯥꯏꯒꯤ ꯑꯩꯅ ꯃꯅꯤꯄꯨꯔꯤꯗ ꯁꯥꯟꯅꯕ ꯁꯥꯟꯅꯗꯦ ꯈꯣꯠꯈꯤꯕꯗꯣ꯫
ꯑꯗꯨ ꯅꯪꯒꯅꯤꯗꯅ꯫
ꯎꯝ꯫
ꯍꯟꯗꯛꯀꯤꯁꯤꯒ ꯑꯅ ꯑꯅꯤꯌꯥꯔꯛ ꯁꯨꯗꯣꯏꯕ ꯑꯥ ꯗꯨꯒꯤ ꯏꯕꯥꯅꯤꯀꯣ꯫ ꯈꯪꯗꯦ ꯑꯗꯨꯗꯤ ꯂꯣꯏꯈ꯭ꯔꯅꯤꯌꯦ ꯅꯣꯏꯒꯤꯗꯤ ꯈꯨꯊꯨꯝ ꯇꯥꯕ
ꯍꯣꯏ ꯀꯅꯥ ꯊꯤꯗꯣꯏꯕꯗꯤ꯫ ꯅꯣꯏ ꯅꯣꯏ ꯕꯥꯏ ꯅꯝꯕꯔ ꯁꯦ
ꯗꯤꯅꯦ ꯍꯥꯏꯔꯨꯔꯗꯤ ꯃꯤꯗꯨꯁꯨ ꯀꯩꯁꯨ ꯍꯣꯏ ꯔꯤꯁꯤꯞ ꯇꯧꯕꯩ ꯈꯛꯇꯪ ꯇꯧꯒꯦ ꯍꯥꯏꯔꯛꯄꯣ ꯃꯤꯗꯨꯗꯤ ꯌꯥꯝꯃꯣꯏ ꯍꯥꯏꯕ ꯈꯪꯕ꯭ꯔꯥ꯫ ꯁꯨꯃꯥꯏ ꯁꯨꯃꯥꯏꯅ ꯇꯧꯕꯅꯤ ꯍꯥꯏꯒ ꯀ ꯑꯗꯨꯗꯤ ꯑꯩꯁꯨ ꯇꯧꯒꯦ - ꯇꯧꯒꯦ ꯍꯥꯏꯔꯛꯀꯅꯤ ꯍꯥꯏꯕ ꯑꯃꯨꯛ꯫ ꯑꯗꯨ ꯍꯥꯏꯔꯛꯄꯗꯨꯗ ꯉꯁꯥꯏꯒꯤ ꯃꯥꯁꯨ ꯑꯩꯅ ꯄꯨꯁꯤꯟꯕꯗꯨ ꯄꯨꯁꯤꯜꯂꯅꯤ ꯑꯗꯩ ꯃꯥꯁꯨ ꯀꯅꯥꯃꯨꯛ ꯈꯪꯅꯔꯔꯣꯏ ꯑꯗꯨꯗꯤ ꯃꯔꯤꯗ ꯍꯦꯟꯅ ꯀꯩꯁꯨ ꯇꯧꯅꯉꯥꯏ ꯂꯩꯔꯔꯥ ꯍꯥꯏꯕ ꯑꯃꯨꯛ ꯒ꯭ꯌꯥꯟ ꯇꯥꯕꯔꯥ ꯑꯩꯅ ꯍꯥꯏꯁꯦ?
ꯎꯝ ꯑꯗꯨꯅꯦ ꯑꯩ ꯉꯁꯥꯏ ꯍꯥꯞꯄꯤ ꯑꯩꯅ ꯉꯁꯥꯏ ꯍꯥꯞꯄꯤꯃꯤꯗꯤꯁꯨ ꯑꯃꯨꯛ ꯏꯗꯤ ꯇꯣꯞꯄꯥ ꯀꯩꯁꯨ
ꯍꯣꯏ ꯇꯟꯕꯗ ꯅꯠꯇꯦ ꯈꯪꯁꯨ ꯈꯪꯅ ꯀꯩꯅꯣ ꯑꯩꯈꯣꯏꯕꯕꯨ ꯈꯪꯅꯗꯕ ꯈꯪꯅꯗꯕꯃꯤꯅ ꯀꯃꯥꯏꯅ ꯇꯧꯔꯨꯗꯣꯏꯅꯣ ꯍꯥꯏꯕꯅꯤ꯫ ꯈꯪꯅꯗꯃꯤꯗꯨꯕꯨ ꯋꯥꯔꯤꯗꯨꯕꯨ ꯀꯃꯥꯏꯅ ꯁꯥꯎꯗꯣꯏꯅꯣ ꯍꯥꯏꯕꯗ, ꯑꯁ ꯑꯩꯈꯣꯏꯅ ꯁꯥꯟꯅꯩꯁꯦ ꯃꯣꯏꯗꯤ ꯑꯃꯨꯛ ꯔꯣꯀꯣꯠ ꯇꯧꯔꯝꯗꯣꯏꯅꯤꯀꯣ ꯑꯥꯊꯔ ꯍꯟꯊꯔꯛ ꯀꯥꯟꯗ ꯑꯁ ꯃꯣꯏ ꯃꯊꯥ ꯌꯥꯝ ꯁꯥꯔ ꯃꯥꯂꯒꯦ ꯈꯥꯖꯝꯗꯣꯏꯅꯦ꯫ ꯑꯃꯨꯛ ꯂꯥꯡꯉꯦꯕ ꯍꯥꯏꯔꯅꯤ ꯑꯣꯇꯣꯁꯤ ꯆꯟꯗꯥꯟꯁꯤ꯫ ꯂꯥꯛ
ꯀꯅꯥ ꯅꯣ?
ꯑꯣꯇꯣ ꯆꯟꯗꯥꯟ ꯂꯥꯛꯏꯕ꯫ ꯃꯈꯣꯟ ꯌꯥꯝ ꯊꯣꯀꯄꯤ ꯑꯣꯇꯣ ꯗꯤꯖꯤꯜ꯫ ꯇꯣꯗꯣ
ꯎꯝ ꯄꯨꯡ ꯀꯌꯥꯐꯥꯎ ꯂꯩꯗꯣꯏꯕ
ꯑꯩꯃ ꯃꯈꯥꯏ ꯇꯥꯗꯦ ꯉꯔꯥꯡ ꯑꯗꯨꯝ ꯃꯩ ꯃꯨꯠꯈꯤꯕꯗꯩꯁꯨ ꯍꯜꯂꯦ
ꯎꯝ ꯍꯣꯏ
ꯀꯩ ꯉꯥꯟ ꯆꯥꯔꯕꯅꯣ
ꯉꯁꯤꯗꯣ ꯀꯩꯅꯣ ꯀꯣꯕꯤ ꯃꯁꯣꯟ ꯏꯔꯣꯟꯕ ꯆꯥꯔꯦ
ꯀꯣꯕꯤ ꯃꯁꯣꯏ ꯏꯔꯣꯟꯕ ꯍꯥ
ꯍꯥꯎꯁꯤꯟꯅꯔꯅꯤ
ꯀꯩꯅꯣ ꯀꯣꯕꯤ ꯃꯁꯣꯏ ꯏꯔꯣꯟꯕ ꯍꯥꯎꯕꯅꯦ ꯃꯪꯒꯟꯒ ꯈꯤꯇꯪ ꯍꯥꯞꯄꯗꯣ
ꯍꯣꯏꯌꯦ ꯑꯗꯨꯅꯦ ꯂꯣꯜꯂꯤꯗꯣ ꯍꯥꯞꯄꯦ
ꯈꯤꯇꯪꯒ ꯍꯥꯞꯄꯗ ꯌꯥꯝ ꯍꯥꯎꯕꯅꯦ ꯑꯗꯒꯤ ꯑꯈꯣꯏ ꯉꯔꯥꯡ ꯏꯔꯣꯟꯕ ꯌꯥꯝ ꯍꯥꯎꯕ ꯑꯃ ꯍꯥꯏꯔꯒꯗꯤ ꯍꯋꯥꯏ ꯍꯋꯥꯏ ꯑꯁꯥꯡꯕꯤꯃꯛꯁꯨ ꯅꯠꯇꯦ ꯌꯥꯝ ꯇꯦꯟꯕꯁꯨ ꯅꯠꯇꯦ ꯇꯦ ꯑꯗꯨꯏꯗꯣ ꯑꯃ ꯂꯩ ꯍꯋꯥꯏ ꯑꯃ ꯑꯗꯨ ꯗꯦꯁ ꯍꯋꯥꯏ ꯈꯪꯗꯦ ꯑꯗꯨꯗꯤ ꯑꯩꯅꯣ ꯍꯥꯏ ꯑꯁ ꯈꯍꯥꯎ ꯑꯝꯅꯦ ꯀꯩꯅꯣ ꯃꯅꯝꯒꯗꯣ ꯀꯌꯥꯝ ꯅꯨꯡꯁꯤꯅ ꯆꯤꯟꯊꯤ ꯍꯥꯏꯅꯤ
ꯍꯣꯏ ꯀꯩꯅꯣ ꯎꯝ ꯃꯣꯔꯣꯛ ꯑꯇꯦꯛꯄ ꯇꯧꯔꯗꯔꯣ ꯍꯥꯎꯕꯅꯤ
ꯑꯥ ꯑꯥ ꯃꯣꯔꯣꯛ ꯑꯇꯦꯞꯄꯒ ꯏꯔꯣꯟꯕꯗꯣ ꯑꯗꯨꯗꯨ ꯌꯥꯝ ꯍꯥꯎꯋꯦ ꯉꯔꯥꯡ ꯅꯍꯥꯟ ꯉꯔꯥꯡ ꯑꯣꯏ ꯃꯥꯜꯂ
ꯍꯣꯏ ꯅꯍꯥꯟ ꯆꯥꯏ ꯀꯨꯏꯗ꯭ꯔꯤ ꯆꯝꯐꯨꯠ ꯍꯋꯥꯏ ꯗꯦꯁ ꯍꯋꯥꯏ
ꯗꯦꯁ ꯍꯋꯥꯏ ꯏꯔꯣꯝꯕ ꯌꯥꯝ ꯍꯥꯎꯕꯅꯦ ꯍꯥꯏꯕ
ꯎꯝ ꯅꯪ ꯏꯔꯣꯝꯕ ꯌꯥꯝ ꯆꯥꯔꯝꯃꯤꯅ
ꯏꯔꯣꯟꯕꯗꯣ ꯍꯣꯏ ꯑꯗꯨꯝ ꯅꯨꯡꯗꯥꯡ ꯅꯨꯡꯗꯥꯡꯒꯨꯝꯕꯗꯅ ꯏꯔꯣꯜꯂꯦ ꯑꯗꯨꯒ ꯑꯌꯨꯛꯇꯅ
ꯍꯣꯏ ꯆꯞ ꯃꯥꯟꯅꯩ ꯅꯨꯡꯗꯥꯡ ꯏꯔꯣꯜꯂꯦ ꯑꯌꯨꯛꯇꯅ ꯊꯣꯡꯕ
ꯑ ꯑꯗꯨ ꯑꯗꯨ ꯑꯈꯣꯏ ꯃꯩꯇꯩ ꯑꯃꯒꯤ ꯏꯃꯨꯡꯒꯤ ꯆꯠꯅꯕꯤꯅꯤꯗ ꯑꯗꯨꯝ
ꯆꯠꯅꯗꯦ ꯃꯤ ꯏꯝꯐꯥꯜ ꯂꯣꯝꯗꯗꯤ ꯑꯣꯟꯅꯕꯅꯤ
ꯏꯝꯐꯥꯜ ꯂꯣꯝꯗ ꯏꯝꯐꯥꯜ ꯂꯣꯝꯗ ꯏꯝꯐꯥꯜ ꯂꯣꯝꯗꯤ ꯃꯩꯇꯩꯁꯤꯁꯨ ꯅꯠꯇꯅꯕꯨ ꯃꯣꯏꯗꯤ ꯃꯣꯏꯗꯤ ꯃꯤ
ꯃꯣꯏꯅ ꯑꯃꯨꯛ ꯀꯩꯅꯣ ꯇꯧꯋꯦ ꯃꯣꯏꯗꯤ ꯑꯌꯨꯛꯇꯅ ꯑꯌꯨꯛꯇꯅ ꯏꯔꯣꯟꯝꯕ ꯇꯥꯔꯦ ꯅꯨꯡꯗꯥꯡ ꯑꯣꯝꯕ
ꯉ ꯁꯥꯏꯗ ꯁꯣꯏꯊꯧꯊꯧ
ꯍꯁ ꯈꯝ ꯆꯝꯄꯨꯗ ꯋꯥ
ꯃꯥ ꯈꯝꯃꯦ ꯑꯁꯤ ꯁꯨ ꯍꯥꯎꯕꯅꯤꯀꯣ ꯈ ꯃꯆꯥꯗꯣ ꯄꯥꯝꯃꯦꯕ ꯑꯩꯗꯤ ꯀꯥꯡꯁꯣꯏꯒꯨꯝꯕ ꯊꯣꯡꯕꯩꯗꯤ ꯑꯥ ꯑꯥ ꯍꯣꯏ ꯍꯣꯏ ꯏꯪꯂꯤꯁꯇꯣ ꯌꯥꯝ ꯉꯥꯡꯉꯛꯑꯅꯨꯀꯣ ꯇꯥꯅꯤꯡꯗ꯭ꯔꯦꯀꯣ
ꯎꯝ ꯑꯩꯒꯤ ꯃꯄꯥꯟ ꯂꯝꯗ ꯆꯥꯎꯔꯛꯄꯅꯤꯅ ꯌꯥꯗꯕ ꯂꯩꯇꯣꯟꯅ ꯂꯩꯔꯤꯅꯦ
ꯈꯥꯃꯦꯟ ꯑꯁꯤ ꯃꯆꯥꯥꯗꯨꯅ ꯍꯥꯎꯕꯅꯦ ꯆꯝꯅ ꯊꯣꯡꯕꯩꯗꯤ ꯌꯥꯝꯅ
ꯎꯝ ꯋꯥꯏꯁꯤꯦ ꯏꯅꯪ ꯐꯨ ꯁꯥꯟꯅꯍꯟꯗꯦ ꯋꯥꯏꯅꯦ ꯁꯨꯀꯥꯟ ꯁꯥꯟꯊꯕꯁꯦ
ꯍꯣꯏ ꯁꯨꯡꯆꯟ ꯁꯥꯟꯅꯗꯗꯅꯗ ꯁꯥꯟꯅꯔꯦ ꯑꯃꯔꯣꯝꯗꯗꯤ ꯅꯨꯡꯁꯤꯅꯍꯜꯂꯤꯦ ꯍꯥꯏꯕ ꯃꯤ ꯃꯈꯩꯁꯦ ꯑꯩꯗꯤ ꯌꯥꯝ ꯐꯩ ꯈꯜꯂꯤꯦꯕꯅꯦ ꯁꯤꯁꯦ ꯁꯤ ꯌꯥꯎꯕ ꯃꯈꯩꯁꯦ ꯍꯥꯏꯗꯤ ꯊꯥꯡꯅꯗ ꯇꯃꯤꯅ ꯁꯨꯝ ꯁꯥꯟꯅꯔꯦ ꯑꯅꯤꯗꯅꯀꯣ ꯑꯗꯣ ꯑꯗꯨꯝ ꯋꯥꯔꯤꯗꯨ ꯁꯥꯟꯅꯔꯗꯤ ꯈꯔꯗ ꯑꯣꯏꯁꯨ ꯅꯨꯡꯁꯤꯅꯔꯦ ꯑꯗꯨꯅ ꯍꯥꯟꯅ ꯄꯥꯎꯁꯨ ꯑꯐꯥꯎꯕꯅ ꯂꯩ ꯑꯗꯣ ꯁꯔꯨꯛꯄꯨꯗꯤ
ꯑꯩ ꯉꯁꯥꯏ ꯍꯥꯏꯕ ꯀꯩꯅꯣꯗꯨ ꯑꯩ ꯉꯁꯥꯏ ꯏꯕꯦ ꯍꯥꯏꯕꯤꯗ ꯍꯥꯏꯕꯅꯤꯩꯅ ꯑꯦꯅ ꯈꯅꯍꯂꯅ
ꯑꯣ ꯑꯗꯨꯅꯦ ꯑꯩꯅ ꯍꯥꯏꯅꯦ ꯀꯔꯤꯩꯅꯣꯕ ꯕꯥꯅꯤꯁꯤ ꯄꯨ ꯅꯣꯛ ꯄꯨ ꯅꯣꯛꯅꯤꯡꯉꯦ ꯑꯩꯗꯤ ꯅꯣꯡꯃꯇ ꯅꯨꯡꯁꯤꯅꯅ ꯋꯥꯔꯤ ꯁꯥꯟꯅꯗꯕꯁꯤꯅ ꯌꯥꯝ ꯅꯨꯡꯁꯤꯅꯅ ꯁꯥꯟꯅꯩ ꯁꯤꯗ ꯍꯦꯅ ꯅꯃꯥꯡ ꯀꯩ ꯍꯥꯏꯀꯣꯏꯅ ꯍꯥꯏꯔꯕꯨ ꯑꯁ ꯐꯣꯟꯗꯗꯤ ꯑꯗꯨꯝ ꯁꯥꯟꯅꯕꯅꯤꯗ ꯃꯦꯁꯦꯖꯇꯕꯨ ꯈꯠꯅꯕ ꯋꯥꯠꯂꯤꯒ ꯍꯥꯏ ꯄꯣꯠꯅ
ꯎꯝ ꯁꯥꯕꯤꯔꯣꯑꯣ
ꯇꯨꯃꯤꯟ ꯂꯩꯁꯟꯒꯅꯣ ꯀꯩꯅꯣ ꯑꯃꯈꯛꯇ ꯉꯥꯏꯔꯦ ꯑꯗꯣ ꯑꯩꯈꯣꯏ ꯁꯥꯟꯅꯩꯁꯤꯗꯤ ꯀꯣꯠ ꯂꯣꯏ ꯇꯧꯔꯗꯤ ꯃꯣꯏ ꯂꯣꯏ ꯈꯪꯉꯅꯤ ꯌꯦꯑꯌꯦ ꯈꯪꯉꯣꯏꯗ꯭ꯔꯣ ꯑꯁ ꯃꯣꯏꯗꯤ ꯁꯤꯁꯤ ꯍꯥꯏꯅꯔꯦ ꯃꯣꯏꯁꯤ ꯈꯖꯛ ꯇꯧꯔꯦ ꯑꯗꯨ ꯇꯧꯔꯦꯅ
ꯈꯪꯉꯣꯏꯗ ꯀꯩꯁꯨ ꯀꯗꯤ ꯑꯗꯨꯏ ꯃꯌꯥꯝꯗꯣ ꯂꯣꯏꯅ ꯈꯪꯗꯦ ꯑꯩ ꯉꯁꯥꯏ ꯍꯪꯕ ꯀꯅꯥ ꯀꯃꯥꯏꯅ ꯇꯧꯔꯛꯏꯅꯣ ꯈꯣꯠꯄꯅꯣ ꯍꯪꯕ ꯃꯌꯥꯡ ꯅꯨꯄꯤ ꯑꯃꯒ ꯇꯧꯕꯅꯦ ꯈꯣꯠꯄꯅꯦ ꯍꯥꯏ ꯃꯣꯏꯗꯤ ꯌꯥꯎ ꯀꯛꯆꯤꯡꯗꯩ ꯑꯃ ꯍꯥꯏꯗꯤ ꯄ꯭ꯔꯣꯒꯥꯝ ꯀꯔꯤ ꯁꯥꯕ ꯈꯣꯠꯄꯗ ꯌꯥꯎꯕ ꯈꯪꯗꯦ ꯑꯃ ꯂꯩ ꯈꯣꯠꯂꯦ ꯇꯧ ꯍꯥꯏ
ꯂꯣꯟꯅ ꯍꯨ ꯍꯨꯔꯥꯟꯒꯤꯗꯅ ꯑꯃꯨꯛꯀꯣ
ꯍꯣꯏ ꯑꯗꯨꯅꯦ ꯒ꯭ꯌꯥꯟ ꯇꯥꯗꯦ ꯑꯩꯈꯣꯏ ꯂꯣꯟꯁꯤ ꯉꯥꯎꯔꯤꯕ ꯈꯪꯄꯣꯠꯇꯦ ꯃꯣꯏ
ꯉꯥꯎꯕ ꯅꯠꯇꯦꯃꯤ ꯑꯩ ꯌꯥꯝ ꯅꯣꯛꯅꯤꯡꯉꯦ ꯍꯥꯏꯕ ꯉꯁꯥꯏꯒꯤꯗꯣ ꯃꯅꯤꯄꯨꯔ ꯂꯣꯟꯗ ꯁꯥꯟꯅ ꯕ꯭ꯔꯥ ꯁꯥꯟꯅꯗꯦ ꯈꯣꯠ ꯉꯝꯃꯦ ꯍꯥꯏꯕ ꯑꯩ ꯑꯩꯊꯟꯗ ꯈꯜꯂꯨ ꯈꯜꯂꯨꯔꯒ ꯀꯔꯤ ꯑꯃꯨꯛ ꯊꯣꯛꯇꯦ ꯏꯄꯥꯕꯗꯤ ꯑꯩ ꯇꯝꯗꯦ ꯌꯥꯝ ꯇꯝꯅꯤꯡꯕꯅꯤ ꯅꯪꯉꯣꯟꯗ ꯍꯧꯖꯤꯛ ꯇꯝꯃꯤꯁꯤꯅꯤ ꯁꯪꯉꯤꯀꯥꯟꯗ ꯇꯝꯒꯦ ꯅꯪ ꯉꯍꯥꯛ ꯉꯍꯥꯛ ꯗꯣꯏꯁꯨ ꯍꯥꯏꯗꯤ ꯄꯨꯡꯈꯥꯏ ꯃꯨꯛꯇ ꯑꯣꯏꯔꯁꯨ ꯍꯥꯏꯗꯤ ꯇꯝꯁꯦꯕ ꯑꯩ ꯌꯥꯝ ꯍꯩꯗꯤ ꯍꯩꯅꯤꯡꯉꯦꯕ ꯑꯗꯨ ꯇꯝꯐꯝꯗꯨ ꯐꯔꯛ ꯇꯥꯏꯌꯦꯕ ꯑꯗꯨ ꯊꯝꯃꯒꯦ ꯑꯩ ꯑꯃꯨꯛ ꯇꯧꯔꯛꯀꯦ ꯑꯗꯨꯒ ꯅꯪ ꯂꯣꯏꯕꯒ ꯌꯥꯕꯒ ꯍꯥꯏꯔꯛꯎꯀꯣ ꯑꯗꯨꯝ ꯈꯛ ꯉꯥꯏꯔꯗꯣꯏꯅꯤ ꯎꯝ ꯊꯝꯃꯣ ꯊꯝꯃꯣ